ꯇꯣ
ꯇꯥꯏꯌꯦ ꯇꯥꯕ꯭ꯔꯣ
ꯇꯥꯏꯌꯦ ꯇꯌꯦ
ꯍꯧꯖꯤꯛ ꯏꯔꯣꯝꯕ ꯇꯧꯁꯦ ꯇꯧꯔꯒ ꯉꯥꯔꯤ ꯂꯩꯇ꯭ꯔꯦ
ꯀꯔꯤ ꯏꯔꯣꯟꯕ ꯆꯥꯒꯦꯔꯣ
ꯌꯦꯒ ꯑꯦꯠꯇ ꯌꯁ ꯄꯔꯁꯦ
ꯑꯩꯁꯨ ꯂꯩꯇ꯭ꯔꯦ ꯅꯣꯡ ꯑꯅꯤꯒꯨꯝꯕ ꯑꯍꯨꯝꯒꯨꯝꯕ ꯆꯥꯔꯗꯤ ꯂꯣꯏꯔꯅꯤ ꯑꯩꯁꯨ
ꯍꯧꯖꯤꯛ ꯆꯥꯗꯤꯦ ꯍꯌꯦꯡ ꯆꯥꯅꯤꯡꯉꯥꯏꯗꯣ ꯉꯥꯔꯤ ꯆꯥꯗꯕ ꯇꯥꯔꯅꯤ
ꯉꯥꯔꯤ ꯂꯩꯇ꯭ꯔꯗꯤ ꯁꯨꯡ ꯆꯥ ꯆꯥꯔꯔꯣꯏ
ꯄꯤꯔꯅꯤ
ꯀꯝꯄ꯭ꯂꯦꯛꯁꯅ ꯁꯦꯝꯃꯒꯦ ꯒꯥꯔꯤ ꯂꯩꯕꯒꯤ ꯑꯣꯏꯅ
ꯀꯝꯄ꯭ꯂꯦꯛꯁꯟ ꯁꯦꯝꯁꯦ ꯍꯥꯏꯕ꯭ꯔꯕꯨ ꯏꯌꯥꯡ ꯀꯅꯅ ꯍꯔꯅꯦ ꯍꯥꯏꯗꯤ ꯁꯥꯒ ꯇꯅ ꯅꯈꯣꯏ ꯁꯤꯤꯔꯝꯅꯦ
ꯑꯩꯒꯤ ꯃꯥꯏꯁꯦ ꯌꯦꯡꯕ ꯌꯥꯗ꯭ꯔꯦ
ꯑꯁ ꯑꯩꯗꯤ ꯁ꯭ꯀꯨꯜ ꯆꯠꯂꯗꯤ ꯍꯦꯟꯅ ꯊꯣꯛꯑꯦ ꯁ꯭ꯀꯨꯜ ꯆꯠꯇ꯭ꯔꯗꯤ ꯐꯩ ꯀꯔꯤ ꯈꯔꯥ ꯈꯪꯗꯦ ꯌꯨꯝꯗ ꯑꯗꯨꯝ ꯂꯩꯔꯤ ꯌꯨꯝꯗ ꯂꯩꯔꯤ ꯐꯌꯦ ꯁꯀꯨꯜ ꯆꯗ ꯎꯝ
ꯌꯥꯗꯦ ꯕꯖꯥꯔꯒꯨꯝꯕ ꯊꯣꯛꯑꯗꯤ
ꯈꯪꯗꯦ ꯅꯨꯡꯁꯥꯅ ꯑꯣꯏꯔꯝꯅꯤ ꯑꯗꯨ ꯑꯣꯏꯔꯗꯤ
ꯎꯁꯂꯗꯒꯤ ꯌꯦꯟꯅ ꯈꯗ꯭ꯔꯦ ꯑ ꯔꯣ ꯍ ꯁꯥꯃꯅꯤ ꯑꯁ ꯈꯪꯗꯦ ꯃꯣꯔꯣꯛꯁꯦ ꯑꯗꯨꯝ ꯄꯣꯝꯂꯒ ꯂꯩꯔꯤ ꯉꯔꯥꯡ ꯈꯛꯇ ꯂꯧꯔꯧꯕꯗꯣ
ꯍꯥꯔꯒꯤ ꯍꯥꯔꯒꯤ ꯑꯗꯨꯒꯤ
ꯑꯁ ꯉꯔꯥꯡꯒꯗ ꯂꯧꯔꯛꯑꯒ ꯉꯁꯤ ꯂꯣꯏ ꯄꯣꯝꯃꯒ ꯂꯩꯕ
ꯑꯗꯨꯒꯤ ꯑꯩ ꯕꯖꯥꯔꯒꯤꯁꯦ ꯂꯧꯗꯤ ꯂꯧꯅꯤꯡ ꯅꯦ ꯑꯗꯨꯕꯨ ꯄꯥꯏꯔꯗꯤ ꯆꯥꯗꯁꯨ ꯌꯥꯗꯦ
ꯁꯤꯅ ꯑꯩ ꯁꯤꯅꯗꯤ ꯑꯗꯨꯝ ꯆꯥꯕꯤꯕꯒꯤꯀꯣ ꯄꯥꯝꯃꯦꯕ
ꯑꯣ ꯑꯩꯗꯤ ꯆꯥꯅꯤꯡꯗꯦ
ꯀꯪꯕꯗꯣ ꯆꯥꯅꯤꯡꯗꯕ ꯍꯥꯏꯗꯤ
ꯑꯀꯪꯕꯗꯣ ꯑꯩꯗꯤ ꯑꯗꯨ ꯆꯥꯅꯤꯡꯉꯦ
ꯁꯤ ꯐ꯭ꯔꯦꯁ ꯑꯣꯏꯕꯅ ꯄꯥꯝꯕ ꯑꯩꯗꯤ ꯁꯨꯝ ꯉꯔꯥꯡ ꯂꯧꯔꯛꯅꯤ ꯀꯨꯣꯟꯒꯤ ꯅꯤꯡꯁꯤꯡꯁꯨ ꯑꯃꯥꯎ ꯂꯧꯥꯎꯋꯦ ꯑꯅꯤ ꯑꯣꯏꯔꯦ ꯑꯃꯨꯛ ꯇꯥꯡꯉꯦ ꯍꯧꯖꯤꯛꯀ
ꯆꯥꯗ꯭ꯔꯁꯨ ꯌꯥꯏꯗ ꯑꯩꯗꯤ
ꯃꯔꯣꯛꯔꯣ
ꯎꯝ
ꯅꯪ ꯑꯗꯨ ꯑꯣꯏ ꯁꯦꯕ ꯌꯥꯝ ꯇꯧꯅꯤ ꯃꯔꯣꯛꯁꯨ ꯆꯥꯗ꯭ꯔꯗꯤ ꯉꯥꯔꯤꯁꯨ ꯆꯥꯗ꯭ꯔꯗꯤ
ꯍꯦ ꯆꯥꯏ ꯍꯦ ꯆꯥꯕꯗꯤꯈꯔꯤꯔꯥ ꯑꯁ ꯑꯩ ꯊꯥꯎꯗꯤ ꯀꯣ ꯑꯁ ꯌꯥꯝ ꯌꯥꯝ ꯆꯥꯏ ꯑꯗꯨꯒꯤ ꯂꯩ ꯐꯥꯎ ꯉꯝꯗ꯭ꯔꯦ
ꯐꯣꯔꯇꯤꯒꯤꯗ ꯅꯨꯃꯤꯠ ꯑꯃ ꯑꯅꯤ ꯃꯣꯔꯅꯤꯡ ꯏꯚꯤꯅꯤꯡ ꯑꯃꯨꯛ ꯑꯍꯨꯝ ꯈꯛꯇ ꯉꯥꯏꯌꯦꯕ ꯑꯍꯨꯝ ꯄꯥꯏꯈ꯭ꯔꯗꯤ ꯑꯗꯨꯝ ꯂꯣꯏꯈ꯭ꯔꯦ ꯌꯥꯝ ꯇꯧꯔꯗꯤ
ꯐꯣꯔꯇꯤꯒꯤꯗꯤ ꯂꯩꯇꯦ ꯑꯗꯣ ꯑꯃ ꯑꯩꯠꯇꯤ ꯄꯤꯕꯗꯣ ꯑꯗꯨ ꯂꯩꯔꯣ
ꯑꯩꯁꯨ ꯅꯍꯥꯟ ꯊꯔ꯭ꯤ ꯐꯣꯔꯇꯤ ꯄꯤꯕꯨ ꯈꯛꯇꯪ ꯂꯩꯔꯒ ꯌꯥꯝ ꯑꯗꯨꯝ ꯂꯣꯏꯁꯤꯕ ꯁꯤꯗꯤ ꯈꯔ ꯆꯥꯎꯕꯗ ꯑꯃꯨꯛ ꯂꯩꯔꯤꯅꯦꯕ ꯕꯣꯜ ꯌꯥꯡꯕ꯭ꯔꯣ ꯅꯪ
ꯌꯦꯡꯗꯦꯒ ꯇꯅꯤ ꯣꯔꯋꯥꯁ ꯅꯝꯖꯗꯦ ꯌꯦꯁꯨ ꯌꯦꯡꯅꯤꯉ
ꯌꯥꯎꯦꯟꯇꯅꯥꯁꯅ ꯃꯤ ꯆꯤꯟꯖꯥꯛꯁꯨ ꯍꯥꯎꯕ ꯆꯥꯅꯤꯉꯥꯏ ꯂꯩꯇꯦꯅꯦ
ꯏꯟꯁꯥꯡꯁꯨ ꯊꯣꯡꯅꯤꯡꯉꯥꯏ ꯐꯥꯎ ꯂꯩꯇꯔ꯭ꯗꯤ ꯍꯥꯎꯕ꯭ꯔꯥ
ꯅꯣꯏꯗꯤ ꯕꯖꯥꯔꯅꯄꯅꯤꯅ ꯑꯗꯨꯝ ꯂꯥꯎꯑꯣ
ꯅꯛꯄꯥꯅꯦ ꯍꯣꯏ ꯑꯗꯨ ꯄꯩꯁꯥ ꯂꯩꯇꯗꯤ ꯍꯧꯒꯠꯄ ꯉꯝꯗꯕꯒꯤꯅꯦ
ꯆꯥꯃꯥ ꯂꯩꯔꯗꯤ ꯌꯥꯝ ꯂꯧꯕ ꯌꯥꯔꯅꯤ ꯌꯦꯔꯨꯝꯁꯨ ꯐꯪꯕ꯭ꯔꯥ ꯐꯪꯗꯕ꯭ꯔꯥ ꯌꯦꯟ ꯇꯥꯔꯦ
ꯆꯥꯃꯥ ꯐꯥꯎ ꯂꯩꯇꯦ
ꯁꯤꯗ ꯉꯥꯔꯤ ꯌꯣꯟꯕ꯭ꯔꯥ ꯌꯍꯣꯟꯗꯕ꯭ꯔꯥ ꯀꯣ ꯑ ꯄꯨꯡ ꯀꯌꯥꯗ ꯇꯨꯝꯕ
ꯑꯩ ꯊꯦꯡ ꯊꯦꯡꯅ ꯇꯨꯝꯃꯦ
ꯁꯩꯁꯨꯅꯦ
ꯇ ꯍꯦꯟꯗ ꯇꯥꯟ ꯑꯗꯣ ꯑꯗꯨ ꯑꯗꯨꯁꯨ ꯇꯨꯝꯃꯦ
ꯁꯨꯊꯦꯡꯅ ꯑꯗꯨꯝ ꯇꯨꯝꯕ
ꯑꯗꯨ ꯉꯟꯅ ꯍꯧꯒꯠꯄ ꯑꯁ
ꯑꯩꯅ ꯍꯦꯜꯂꯦꯍꯦ ꯉꯟꯅ ꯍꯧꯒꯠꯄꯗꯤ
ꯑꯗꯨꯗꯤ ꯉꯁꯥꯏ ꯏꯕꯥꯅꯤꯗꯣ ꯁ꯭ꯀꯨꯜ ꯆꯠꯀꯦꯗꯤ ꯇꯧꯔꯝꯅꯦ
ꯑꯗꯨ ꯀꯩꯗꯧꯔꯒꯦꯕꯥ
ꯃꯨ ꯊꯦꯡꯅ ꯑꯗꯨꯨꯝꯕꯤꯕꯒꯤꯗꯣ ꯉꯁꯤꯗꯤ ꯅꯣꯡ ꯃꯪꯉꯦꯕ ꯍꯃꯥꯡꯉ ꯀꯣꯆꯤꯡ ꯆꯠꯂꯦ ꯀꯣꯆꯤꯡ ꯆꯠꯄ ꯃꯇꯝꯅ ꯌꯥꯝ ꯇꯨꯝꯅꯤꯡꯈ꯭ꯔꯕ ꯑꯃꯨꯛ ꯍꯜꯂꯛꯑꯦꯕ ꯂꯥꯏꯟꯗꯣ ꯃꯩꯗꯣ ꯂꯣꯏ ꯃꯨꯠꯊꯠꯂꯒ ꯇꯨꯝꯝꯕ ꯍꯧꯒꯠꯄꯗꯣ ꯄꯨꯡ ꯃꯥꯄꯜ ꯍꯦꯜꯂꯦ ꯆꯪꯁꯥꯕꯗ ꯇꯔꯥ ꯍꯦꯜꯂꯒ ꯆꯔꯦ ꯑꯗꯨꯝ
ꯑꯣ
ꯎꯝ ꯑ ꯌꯥꯝ ꯋꯥꯏꯑꯦ ꯐꯣꯟ ꯄꯥꯏꯕꯁꯨ
ꯂꯔ ꯑꯃꯅꯤꯅꯤ
ꯎꯝ
ꯂꯩꯕ ꯋꯥꯔ ꯀꯥꯟꯁꯤꯗ
ꯉꯔꯥꯡ ꯅ ꯁꯨꯕ꯭ꯔꯣ ꯁꯨꯗꯦ
ꯀꯔꯤ ꯍꯥꯏꯕ
ꯅꯣꯡ ꯆꯨꯕ꯭ꯔꯣ
ꯉꯔꯥꯡꯔꯣ
ꯎꯝ
ꯈꯪꯗꯦ ꯅꯨꯡꯗꯥꯡꯒ ꯆꯨꯕ꯭ꯔꯥ
ꯈꯪꯗ꯭ꯔꯦꯗ ꯍꯁ ꯌꯎꯗꯥꯕ ꯕꯤꯂꯦꯟꯗꯔꯤ ꯏꯔꯣꯟꯟ ꯇꯧꯋꯦ
ꯑꯩꯁꯨ ꯏꯔꯣꯟꯗꯤ ꯆꯥꯅꯤꯡꯕꯀꯣ ꯇꯧꯅꯤꯡꯉꯥꯏ ꯇꯟꯕ
ꯐꯗ ꯔꯦ ꯀ ꯍꯝ ꯏ ꯀꯥꯛꯅꯦ ꯁꯤ ꯃꯔ ꯍꯁꯥꯗꯤꯅꯦꯗꯤ ꯇꯨꯝ ꯄꯥꯎ ꯒ
ꯀꯌꯥꯒꯤ ꯂꯩꯕ꯭ꯔꯥꯅꯦ
ꯇꯔꯥꯒꯤ ꯑꯍꯨꯝ ꯈꯛꯇꯅꯦ ꯎ ꯇꯥꯡ ꯃꯥꯅ ꯍꯗ ꯑ ꯍ ꯍꯥꯎ ꯍ ꯐꯁꯤ ꯑꯣꯐꯔ ꯂꯩ ꯍꯥꯏꯗꯣ ꯇꯥꯕ꯭ꯔꯣ
ꯀꯩ ꯍꯥꯏꯕꯥ
ꯑꯃꯨꯛ ꯑꯣꯐꯔ ꯂꯩ ꯍꯥꯏ ꯀꯦ ꯑꯦꯐ ꯁꯤꯗꯣ
ꯀꯩꯗꯧꯔꯒꯦ
ꯑꯣꯐꯔ ꯂꯩ ꯍꯥꯏꯕ꯭ꯔꯣꯕ
ꯎꯝ ꯍꯥꯏꯌꯦ ꯄꯩꯁꯥ ꯄꯥꯏꯔꯒ ꯂꯥꯛꯑꯣꯌꯦꯦ ꯃꯁꯛꯇꯨꯕ
ꯅꯪ ꯄꯤꯗ꯭ꯔꯒ ꯃꯥꯅ ꯄꯤꯒꯦꯗꯤ ꯍꯥꯏꯗꯦꯕ ꯄꯩꯁꯥ ꯄꯨꯔꯒ ꯂꯥꯛꯑꯣ ꯍꯥꯁꯤ
ꯇꯜꯂꯦ ꯇꯜꯂꯦ ꯑꯗꯨꯒꯨꯝꯕ ꯃꯤꯗꯣ
ꯤꯟꯗꯦ ꯐꯖ ꯇꯅꯤ ꯍ ꯑꯗꯨ ꯄꯥꯦ
ꯎꯝ ꯇꯧꯋꯦ꯫
ꯂꯤꯛꯄ꯭ꯔꯣ
ꯎꯝ
ꯂꯤ ꯆ ꯁꯤꯗꯔꯦ ꯏꯔꯦ ꯌꯦꯅꯤꯗꯣꯅꯤꯅꯦ꯫
ꯂꯩꯗꯤ ꯂꯩꯕꯅꯦ ꯃꯥꯗꯣ
ꯅꯤꯑꯣ ꯅꯪꯁꯨ ꯗꯨꯝ ꯅꯤꯑꯣ
ꯆꯠꯂꯣ ꯑꯗ ꯄꯤꯔꯅꯤ ꯅꯤꯔꯁꯨ ꯄꯤꯔꯣꯏ
ꯁꯛꯇꯥ ꯑꯗꯨꯒ ꯊꯤꯌꯦ
ꯑꯩꯉꯣꯟ ꯑꯩꯉꯣꯟꯗꯒꯁꯤ ꯍꯥꯏꯔꯛꯑꯏꯅꯦ꯫
ꯅꯨꯡꯁꯤꯌꯦ꯫
ꯍꯣꯏ ꯑꯩꯅ ꯁꯨꯝ ꯈꯨꯝ ꯈꯨꯝꯕꯤꯗꯕ
ꯑꯇꯣꯞꯄ ꯆꯥꯁꯜꯂꯨꯅꯨ ꯐꯤꯒꯔꯖꯨ ꯇꯥꯅꯕ ꯄꯥꯈꯪ ꯃꯥꯟꯗ꯭ꯔꯦ ꯑꯗꯨꯁꯨ ꯃꯆꯥ ꯂꯩꯔꯦ꯫ ꯍꯥ
ꯆꯥꯛ ꯆꯥꯔꯒꯦ ꯍꯧꯖꯤꯛꯇꯤ
ꯉꯜꯂꯦꯍꯦ
ꯉꯁꯤ ꯑꯩ ꯆꯥꯛ ꯂꯝꯃꯦ꯫
ꯑꯁ ꯉꯍꯥꯟ ꯑꯩꯈꯣꯏ ꯁꯟꯗꯦꯅ ꯁꯤꯡꯖꯨ ꯆꯥꯕꯤꯕꯗꯣ ꯉꯁꯤ ꯐꯥꯎ ꯄꯨꯡ ꯅꯥꯔꯒ ꯂꯩꯔꯦ ꯑꯩ
ꯂꯣꯏꯔꯦꯍꯦ
ꯑꯃꯨꯛ ꯆꯥꯕꯤꯕꯒꯤꯀꯣ ꯑꯩ ꯉꯔꯥꯡ ꯃꯣꯔꯣꯛ ꯆꯥꯕ ꯌꯥꯗ꯭ꯔꯦ ꯆꯥꯔꯗꯤ ꯑꯗꯨꯝ ꯊꯤ ꯐꯥꯏꯅꯤꯡꯕꯀꯣ ꯑꯗꯨꯝ ꯅꯥꯔꯒ ꯆꯥꯗꯤ ꯆꯥꯅꯤꯡꯕ ꯃꯣꯔꯣꯛꯁꯨ ꯈꯤꯇꯪ ꯆꯥꯕꯤꯔꯁꯨ ꯌꯥꯗ꯭ꯔꯦ ꯄꯨꯛꯇꯨ ꯑꯗꯨꯝ ꯕꯦꯔꯥ ꯀꯥꯈ꯭ꯔꯦ꯫
ꯑꯩꯁꯨ ꯑꯩꯗꯤ ꯑꯁ ꯌꯥꯝ ꯆꯥꯏꯌꯦ ꯁ꯭ꯀꯨꯜꯗꯁꯨ ꯀꯣ ꯅꯨꯡ ꯊꯤꯒꯨꯝꯕ ꯑꯗꯨꯝ ꯆꯥꯏꯌꯦ ꯁꯤꯗꯤ ꯀꯩ ꯍꯥꯏꯕ
ꯅꯣꯏꯅ ꯍꯦꯟꯅ ꯆꯥꯔꯕ ꯃꯔꯣꯛꯇꯦ ꯑꯩꯉꯣꯟꯗꯒꯤ
ꯑꯩꯈꯣꯏꯅ ꯍꯦꯟꯅ ꯆꯥꯠꯂꯤ ꯍꯣꯏ ꯑꯁꯦꯡꯕ
ꯍꯥꯏꯗꯤ ꯈꯤꯇꯪ ꯑꯣꯏꯔꯁꯨ ꯆꯥꯕ ꯌꯥꯗ꯭ꯔꯦ ꯄꯨꯛꯁꯦ ꯑꯗꯨꯝ
ꯉꯥꯔꯪ ꯅꯨꯗꯥꯡꯐꯎ ꯑꯁ ꯈꯨꯠꯅꯒ ꯁꯥꯕꯅꯦ ꯄꯨꯛꯅ ꯁꯥꯕꯅꯦ ꯃꯣꯔꯣꯛ ꯄꯤꯕꯗꯣ ꯁꯀꯣꯜ ꯂꯥꯛꯑ ꯀꯥꯟꯗ ꯁꯤꯁꯨ ꯑꯃꯨꯥꯎ ꯂꯩꯔꯒ ꯆꯥꯕꯤꯕ
ꯁ꯭ꯀꯨꯜꯗ ꯇꯤꯐꯤꯟ ꯄꯨꯔꯒ ꯅꯨꯡꯇꯤꯒꯤ ꯃꯔꯣꯜ ꯆꯥꯏ ꯑꯩꯈꯣꯏꯗꯤ
ꯇꯤꯐꯤꯟ ꯄꯨꯕꯗꯣ ꯑꯗꯣ ꯄꯨꯗ꯭ꯔꯗꯤꯀꯣ ꯑꯁ ꯆꯥꯛꯂꯥ ꯑꯃꯅ ꯂꯩꯕ ꯉꯝꯗꯦ꯫
ꯅꯣꯏꯗꯤ ꯂꯥꯡꯁꯨ ꯌꯨꯝꯗꯨ ꯅꯛꯑꯦ ꯑꯃꯨꯛ ꯊꯨꯅ ꯆꯠꯂꯒ ꯑꯗꯨꯝ ꯆꯥꯕ ꯌꯥꯏ꯫
ꯎꯝ
ꯌꯦꯔꯨꯝ ꯆꯥꯁꯤꯔꯥ ꯌꯦꯔꯨꯝ ꯈꯪꯉꯧ ꯆꯥꯁꯤꯔꯥ ꯈꯪꯗꯦ꯫ ꯑꯁ ꯉꯥꯛꯀ ꯂꯣꯏ ꯅꯥꯔꯦꯗ
ꯍꯥꯌꯦꯡꯗꯩꯩ ꯆꯠꯁꯤꯔꯣ
ꯎꯝ ꯆꯠꯀꯅꯤ ꯍꯌꯦꯡꯗꯤ
ꯀꯩꯅꯣꯗꯨ ꯁꯄꯣꯔꯠꯗꯣ
ꯁꯄꯣꯔꯠ ꯀꯩꯗꯧꯔꯦ
ꯊꯔꯁꯗꯦꯗꯒꯤ
ꯁꯦꯇꯔꯗꯦ ꯐꯥꯎ ꯎꯝ
ꯑꯣ ꯑꯣ
ꯊꯔꯁꯗꯦꯗꯒꯤ ꯁꯇꯔꯗꯦ ꯐꯥꯎꯅꯦꯌꯦ
ꯑꯩꯈꯣꯏꯁꯨ ꯅꯣꯡꯃ ꯆꯠꯁꯦꯅ ꯍꯥꯏꯔꯝꯕꯅꯦ ꯃꯣꯏ
ꯂꯥꯛꯑꯣ ꯀꯔꯤꯅꯣ ꯅꯣꯏꯁꯨ ꯃꯤ ꯌꯥꯝꯃꯤꯗꯨꯗꯤ ꯑꯩꯈꯣꯏ ꯈꯛꯇꯪ ꯆꯠꯈ꯭ꯔꯗꯤ ꯃꯤ ꯂꯩꯔꯔꯣ ꯁꯥꯟꯅꯗ꯭ꯔꯁꯨ ꯁꯄꯣꯔꯠ ꯊꯧꯅꯤꯡꯉꯥꯏ ꯂꯥꯛꯑꯣꯗꯤ ꯍꯥꯏꯕꯅꯦ
ꯍꯣꯏ ꯍꯥꯏꯒꯦ
ꯀꯩꯅꯣꯗꯅꯦ ꯑꯩꯈꯣꯏ ꯅꯍꯥꯟꯅ ꯂꯩꯕ ꯃꯐꯝ ꯃꯅꯥꯛꯇꯨꯗꯅꯦ ꯒ꯭ꯔꯥꯎꯟꯗꯣ ꯅꯨꯡꯉꯥꯏꯒꯅꯤ
ꯒ꯭ꯔꯥꯎꯟꯗꯣ ꯐꯩꯌꯦ ꯅꯍꯥꯟꯒꯤꯗꯤ ꯑꯁ ꯐꯠꯇꯦ
ꯑꯗꯨꯗꯅꯦꯕ ꯅꯨꯡꯉꯥꯏꯔꯅꯦꯕ
ꯃꯤ ꯈꯔꯒꯤꯗꯤ ꯆꯞ ꯆꯥꯈ꯭ꯔꯦꯍꯦ ꯅꯛꯄꯒꯤ ꯕꯔꯥꯁꯨ ꯇꯤꯡꯗ꯭ꯔꯦ ꯑꯗꯨ ꯅꯨꯄꯤꯗ ꯑꯣ ꯂꯥꯛꯑꯣ ꯂꯥꯛꯑꯣ
ꯎꯝ ꯅꯛꯁꯨ ꯅꯛꯑꯦ ꯃꯥꯗꯤ
ꯎꯝ ꯅꯣꯏꯁꯨ ꯅꯣꯏꯗꯒꯤ ꯑꯩꯈꯣꯏ ꯑꯩꯈꯣꯏꯅ ꯑꯃꯨꯛ ꯕꯣꯔꯥ ꯆꯠꯀꯅꯤꯅꯦ ꯅꯣꯏꯗꯤ ꯀꯨꯟ ꯈꯛꯇꯅꯤ ꯑꯩꯈꯣꯏꯗꯤ ꯐꯣꯔꯇꯤ
ꯑꯩꯗꯤ
ꯆ
ꯑꯩꯗꯤ ꯏꯀꯥꯏꯌꯦ
ꯀꯅꯥꯕꯨ